ꯅꯨꯡꯉꯥꯏꯔꯤꯕꯣ ꯅꯪꯕꯣ
ꯎꯝ ꯅꯟꯗꯤ
ꯅꯨꯉꯥꯔꯤꯌꯦ
ꯐ꯭ꯔꯤꯇꯧꯕ꯭ꯔꯨ
ꯀꯣꯏꯁꯨ ꯇꯧꯗꯦ ꯑꯗꯨꯝ ꯐꯝꯃꯒ ꯂꯩ ꯉꯁꯤꯗꯤ ꯅꯪꯗꯤ ꯉꯁꯤꯗꯤ ꯌꯨꯝꯗ ꯑꯗꯨꯝ ꯂꯩꯕ꯭ꯔꯥ ꯊꯣꯛꯄ꯭ꯔꯥ
ꯑꯁꯤꯗꯤ ꯀꯔꯤꯁꯨ ꯇꯧꯗꯦ ꯌꯨꯝꯗ ꯂꯩꯑꯦ ꯊꯕꯛꯁꯨ ꯂꯩꯇꯦꯦ
ꯀꯔꯝ ꯀꯥꯟꯗ ꯀꯣꯂꯦꯖ ꯀꯥꯕ ꯍꯧꯔꯅꯤ ꯅꯣꯏ
ꯑ ꯈꯗꯦ
ꯍꯧꯕꯕꯨꯗꯤ ꯍꯧꯈ꯭ꯔꯦꯀꯣ ꯅꯍꯥꯟꯅ
ꯎꯝ
ꯑꯣ ꯅꯣꯡꯖꯨꯗꯦ ꯇꯥꯕ꯭ꯔꯥ ꯅꯨꯡꯁꯤꯠ ꯃꯈꯣꯟ ꯑꯗꯣ ꯐꯦꯟ ꯐꯦꯟ ꯃꯈꯥꯗ ꯐꯝꯕꯒꯤꯅꯤ
ꯁꯤ ꯂꯩꯌꯦ ꯅꯪꯒꯤ
ꯑꯦ ꯑꯩꯁꯨꯔꯤ ꯀ꯭ꯔꯤꯁ ꯇꯧꯗꯦꯗ ꯉꯥꯁꯤ
ꯅꯪ ꯀꯩ ꯅꯨꯃꯤꯠꯇ ꯀꯣꯂꯦꯖ ꯆꯠꯀꯗ꯭ꯔꯥ
ꯑꯩ ꯗꯤ ꯑꯦꯝꯗ ꯂꯩꯔꯔꯣꯏ
ꯑꯣ ꯑꯃꯨꯛꯀ ꯀꯥꯏꯗ ꯂꯩꯔꯤꯅꯤ ꯑꯃꯨꯛꯀ
ꯂꯤꯕ꯭ꯔꯌꯥꯗ ꯂꯩꯒꯅꯤ ꯑꯩꯒꯤ ꯑꯄꯥꯕꯨ ꯈꯪꯈ꯭ꯔꯦ ꯍꯪꯔꯒ ꯂꯩꯌꯨ ꯍꯥꯏꯌꯦꯦ ꯃꯔꯝꯗꯤ ꯆꯠꯄ ꯅꯨꯡꯉꯥꯏꯔꯣꯏ ꯍꯧꯖꯤꯛꯀꯥꯟ
ꯀ꯭ꯂꯥꯁ ꯆꯠꯄ ꯅꯨꯡꯉꯥꯏꯔꯣꯏꯕ
ꯎꯝ ꯈꯪꯗꯦ ꯀ꯭ꯂꯥꯁ ꯅꯠꯇꯦ ꯃꯔꯥ ꯆꯠꯅꯤꯡꯉꯥꯏꯗꯣ
ꯃꯔꯥꯝ ꯆꯠ ꯃꯔꯥꯝ ꯆꯠꯄ ꯅꯨꯡꯉꯥꯏꯔꯔꯣꯏ
ꯑꯥ ꯂꯝꯕꯤꯗꯨꯣ
ꯑꯗꯣ ꯗꯤ ꯑꯦꯝꯗ ꯂꯩꯁꯦ ꯀꯔꯤꯒꯤꯔꯥ ꯅꯪꯒꯤ ꯏꯁꯇ꯭ꯔꯤꯝꯗꯣ ꯂꯩꯇꯕ ꯅꯪꯒꯤ ꯑꯣꯅꯔꯁ ꯁꯞꯖꯦꯛꯇꯣ ꯂꯩ ꯂꯤꯃꯤꯇꯦꯠ ꯑꯣꯏꯈ꯭ꯔꯕꯣ
ꯑꯗꯨꯁꯨ ꯎꯝ ꯑꯗꯨꯁꯨ ꯄꯩꯁꯥ ꯗꯣꯀꯨꯃꯦꯟꯁꯤ ꯌꯥꯝ ꯄꯤ ꯄꯤꯕꯅꯦ ꯑꯗꯣ ꯌꯥꯔꯔꯣꯏ ꯍꯥꯏꯔꯒ ꯌꯥꯔꯔꯣꯏ ꯍꯥꯏꯌꯦ
ꯑꯗꯨ ꯄꯩꯁꯥ ꯈꯔ ꯃꯣꯏꯗꯣ ꯄꯩꯁꯥ ꯅꯤꯕ꯭ꯔꯥ
ꯅꯤꯗꯦ ꯄꯩꯁꯥꯁꯨ ꯊꯥꯔꯛꯀꯦ ꯉꯁꯤ
ꯑꯣꯝ
ꯎ
ꯃꯣꯏ ꯂꯤꯕꯔꯦꯜꯁꯨ ꯐꯔꯝꯒꯅꯤꯗ
ꯎꯝ
ꯑꯩꯗꯤ ꯅꯪ ꯗꯤ ꯑꯦꯝꯗ ꯂꯩꯔꯅꯤꯅ ꯑꯗꯨꯝ ꯈꯟꯕꯅꯤꯅꯦ
ꯑꯩꯁꯨ ꯈꯟꯕꯅꯦ
ꯑꯗ ꯌꯥꯏ ꯍꯥꯏꯔꯒ ꯑꯃꯨꯛꯀ ꯌꯥꯗꯦ ꯍꯥꯏꯕꯗꯨꯣ ꯀꯔꯤꯒꯔꯕ
ꯈꯪꯗꯦ ꯀꯣꯂꯦꯖꯗ ꯀꯣꯂꯦꯖꯇ ꯏꯔꯥꯡ ꯂꯩꯦ ꯍꯥꯏꯌꯦꯦ ꯄ꯭ꯔꯣꯕ꯭ꯂꯦꯝꯁ ꯂꯩꯑꯦ ꯍꯥꯏꯌꯦꯦ ꯎ
ꯃꯤ ꯌꯥꯝꯕꯅꯤꯅꯗꯤꯦꯝꯁꯨꯀꯣ ꯑꯗꯨꯝ ꯂꯩꯕꯅꯤ
ꯎꯝ
ꯃꯣꯏꯒꯤꯁꯦ ꯀꯩꯅꯣ ꯏꯁꯇ꯭ꯔꯤꯝꯁꯨ ꯂꯣꯏꯅꯗꯤ ꯁꯨꯗꯤ ꯁꯨꯕꯅꯦꯕ ꯑꯗꯨꯒꯤ ꯃꯤꯁꯨ ꯌꯥꯝꯃꯅꯦꯕ
ꯀꯅꯥ ꯀꯅꯥ ꯂꯩꯕ꯭ꯔꯣ
ꯂꯣꯏꯅ ꯂꯩꯌꯦ ꯑꯩꯈꯣꯏ ꯏꯃꯥ ꯏꯄꯥ ꯂꯣꯏꯅ ꯂꯩ ꯃꯤ ꯃꯤ ꯁꯨꯑꯦꯅ ꯁꯤꯁꯦ ꯑꯅꯤ ꯈꯛꯇꯅꯦ ꯁꯨꯗ꯭ꯔꯤꯁꯦ ꯅꯪꯒ ꯅꯆꯦꯒ
ꯏꯕꯥꯗꯤ ꯀꯗꯥ ꯆꯄꯔꯣꯅꯁꯤ
ꯑꯁ ꯑꯉꯥꯡ ꯁꯦꯟꯅꯔꯒ ꯂꯩꯌꯦ ꯃꯥꯗꯤ ꯑꯩ ꯑꯩꯗꯣ ꯉꯁꯥꯏ ꯉꯁꯤꯗ ꯖꯨꯀꯥꯔꯗꯤ ꯆꯠꯄꯅꯦ ꯑꯩ ꯍꯥꯏꯗꯣꯛꯇꯕꯩꯅꯤ
ꯎ ꯑꯣꯛꯆꯥꯛꯗꯤ ꯀꯅꯥ ꯀꯤꯕ꯭ꯔꯣ
ꯑꯩꯕꯤꯗ ꯑꯨ ꯈꯔ ꯂꯣꯏꯔꯒ ꯉꯥꯎꯆꯥꯛ ꯄꯤꯕ ꯑꯃꯨꯛ ꯆꯠꯂꯦ ꯎ ꯍꯌꯦꯡꯗꯤ ꯅꯪ ꯑꯦꯠꯃꯤꯁꯟꯗꯤ ꯇꯧꯗ꯭ꯔꯤꯌꯦꯀꯣ ꯑꯗꯨꯗꯤ
ꯎꯝ ꯍꯌꯦꯡ ꯑꯦꯗꯃꯤꯁꯟ ꯇꯧꯅꯤꯡꯉꯥꯏ ꯈꯟꯕꯅꯦ
ꯎꯝ ꯑꯦꯠꯃꯤꯁꯟꯗꯤ ꯀꯌꯥ ꯄꯩꯁꯥꯗ ꯀꯌꯥ ꯆꯪꯅꯤ ꯍꯥꯏꯕ
ꯐꯥꯏꯚ ꯊꯥꯎꯖꯟ ꯁꯤꯛꯁ ꯊꯥꯎꯖꯟ ꯈꯪꯗꯦ ꯗꯤ ꯑꯦꯝꯗ ꯇꯧꯕꯗꯣ ꯅꯥꯏꯟꯇꯤꯟꯗ ꯍꯪꯉꯦ
ꯑꯁ ꯌꯔꯤ
ꯎꯝ ꯅꯥꯏꯟꯇꯤꯟ ꯊꯥꯔꯛꯈ꯭ꯔꯦ ꯃꯥꯗꯣ ꯑꯦꯗꯃꯤꯁꯟ ꯌꯥꯔꯔꯣꯏ ꯍꯥꯏ ꯍꯥꯏꯌꯦ
ꯊꯥꯗꯤ ꯊꯥꯔꯛꯈ꯭ꯔꯦ ꯑꯗꯨꯕꯨ ꯃꯣꯏꯅ ꯑꯃꯨꯛꯀ ꯌꯥꯗꯦ ꯍꯥꯏꯕ
ꯎꯝ
ꯑꯁ ꯂꯉꯔꯦ ꯐꯔꯥ ꯌꯥꯝ ꯇꯥꯏ
ꯗꯣꯀꯨꯃꯦꯟꯁ ꯍꯌꯦꯡ ꯂꯧꯅꯤꯡꯉꯥꯏ ꯆꯠꯀꯅꯤ
ꯎ ꯀꯥꯏꯗ ꯌꯨꯝꯗ
ꯀꯣꯂꯦꯖꯇ ꯃꯥꯕꯨ ꯄꯩꯁꯥꯁꯨ ꯗꯣꯀꯨꯃꯦꯟꯁꯁꯨꯨ ꯄꯤꯕꯅꯦ ꯑꯗꯣ ꯌꯥꯔꯣꯏ ꯍꯥꯏꯌꯦꯦ ꯉꯁꯤ ꯄꯩꯁꯥꯗꯤ ꯃꯥ ꯃꯥꯅ ꯑꯩꯕꯨ ꯊꯥꯔꯛꯈ꯭ꯔꯦ ꯗꯣꯀꯨꯃꯦꯟꯁ ꯍꯌꯦꯡ ꯂꯧꯅꯤꯡꯉꯥꯏ ꯆꯠꯀꯅꯤ
ꯑꯗꯨꯝꯗꯣꯏꯗ
ꯅꯪ ꯗꯤ ꯑꯦꯝꯗ ꯂꯩꯕꯅꯦꯀꯣ ꯀꯣꯂꯦꯖ
ꯎꯝ ꯒꯦꯝꯗꯗꯤ ꯂꯩꯕꯅꯦ ꯍꯣꯏ
ꯅꯨꯡꯉꯥꯏꯕ꯭ꯔꯣ
ꯅꯨꯡꯉꯥꯏꯗꯤ ꯅꯨꯡꯉꯥꯏ ꯍꯣꯏ ꯑꯗꯣ ꯏꯁꯇ꯭ꯔꯤꯝ ꯏꯁꯇ꯭ꯔꯤꯝ ꯂꯣꯏ ꯇꯣꯡꯉꯥꯜꯂꯦꯕ ꯑꯩꯈꯣꯏ
ꯎ
ꯏꯁꯇ꯭ꯔꯤꯝ ꯖꯒꯥꯗꯣ ꯂꯣꯏ ꯇꯣꯡꯉꯥꯜꯂꯦꯕ ꯑꯗꯨꯒꯤ ꯈꯪꯗꯦ
ꯅꯪꯗꯤ ꯀꯣꯃꯔꯁꯅꯦꯀꯣ ꯀꯣꯃꯔꯁ ꯏꯁꯇꯨꯗꯦꯟ ꯌꯥꯝꯕ꯭ꯔꯣ
ꯌꯥꯝꯗꯕꯅꯦ ꯑꯥꯔꯠꯁꯀꯤ ꯑꯥꯔꯠꯁꯀ ꯁꯥꯏꯟꯁꯀ ꯌꯥꯝꯕꯅꯦ
ꯑꯗꯨꯗꯤ ꯅꯨꯡꯉꯥꯏꯔꯔꯣꯏ ꯀꯃꯥꯏꯁ
ꯑꯗꯣ ꯍꯧꯖꯤꯛꯇꯤ ꯌꯥꯝ ꯌꯥꯝꯅꯤ ꯅꯍꯥꯟꯒꯩ ꯍꯥꯏꯗꯤ ꯑꯥꯠꯁ ꯑꯗꯨꯝ ꯃꯣꯏꯒ ꯍꯥꯏꯅ ꯍꯥꯏꯔꯗꯤ ꯑꯥ ꯀꯥ ꯁꯥꯏꯖꯀ ꯌꯥꯝꯃꯦꯕ ꯗꯤ ꯑꯦꯝꯅ ꯈꯔ ꯌꯥꯝꯗꯕ ꯑꯗꯨ ꯑꯣꯏꯔꯁꯨ ꯑꯗꯨꯝ ꯌꯥꯝꯃꯦꯗ ꯕꯤ ꯀꯣꯝꯁꯨ ꯕꯤ ꯕꯤ ꯑꯦꯁꯨ ꯌꯥꯎꯕꯅꯤꯅ ꯃꯥꯁꯇꯔꯁꯤ ꯂꯩꯔꯦ
ꯗꯤ ꯑꯦꯝꯗ ꯃꯥꯁꯇꯔ ꯂꯩꯕ꯭ꯔꯣ
ꯎꯝ ꯑꯩꯈꯣꯏ ꯕꯤ ꯕꯤ ꯂꯣꯏꯔ ꯑꯦꯝ ꯕꯤ ꯑꯦ ꯑꯦꯝ ꯀꯣꯝ ꯂꯩꯕꯅꯦ
ꯑꯂ ꯑꯦꯃꯦꯗꯤ
ꯈꯪꯗꯦ ꯑꯦꯃꯦꯗꯤ ꯃꯣꯏ ꯏꯁꯇ꯭ꯔꯤꯝ ꯏꯁꯇ꯭ꯔꯤꯝ ꯆꯠꯄꯅꯤꯅ ꯑꯩꯗꯤ ꯈꯪꯗꯦ ꯃꯣꯏ ꯑꯩ ꯏꯟꯗꯤ ꯑꯦꯝꯗ ꯂꯩꯔꯝꯕ ꯃꯇꯝꯗ ꯀꯩꯅꯣ ꯑꯥꯔꯠꯁ ꯈꯣꯏꯗ ꯆꯠꯇꯕꯅꯦ ꯑꯩꯈꯣꯏꯗꯤ ꯒꯦꯠꯇꯣ ꯂꯣꯏ ꯇꯣꯉꯥꯟꯕꯅꯦꯕ ꯑꯗꯨꯒꯤ ꯍꯣꯏ ꯃꯦꯟ ꯒꯦꯠꯇꯤ ꯑꯃ ꯂꯩꯌꯦ ꯑꯗꯨꯕꯨ ꯑꯩꯈꯣꯏ ꯏꯁꯇ꯭ꯔꯤꯝꯒꯤ ꯒꯦꯠꯀꯨꯝꯕꯗꯣ ꯂꯣꯏ ꯇꯣꯡꯉꯥꯜꯂꯦꯕ ꯑꯗꯨꯒꯤ ꯑꯁ ꯐ꯭ꯔꯦꯁꯔꯁ ꯃꯤꯠꯀꯨꯝꯕ ꯀꯩ ꯃꯤꯠ ꯅꯨꯃꯤꯠꯀꯨꯝꯕ ꯑꯗꯨꯒꯨꯝꯕꯗꯤꯀꯣ ꯌꯥꯝꯈ꯭ꯔꯕ ꯑꯁ ꯌꯥꯝ ꯌꯥꯝꯃꯅꯤ ꯑꯥꯔꯠꯁꯀꯤ ꯐ꯭ꯔꯦꯁꯁꯃꯤ ꯂꯩꯔꯅꯤ ꯀꯃꯔꯁꯀꯤ ꯐ꯭ꯔꯦꯁꯔꯁ ꯃꯤ ꯂꯩꯔꯅꯤ ꯑꯣ ꯇꯣꯉꯥꯟ ꯇꯣꯉꯥꯟ ꯂꯣꯏ ꯇꯧꯕꯅꯤ ꯍꯣꯏ
ꯑꯁ ꯅꯨꯡꯉꯥꯏꯔꯦ ꯑꯗꯨꯗꯤ
ꯑꯗꯣ ꯄꯨꯟꯕꯒꯤꯗꯣ ꯀꯩꯅꯣ ꯇ꯭ꯔꯥꯏꯕꯁꯤꯡꯒꯤ ꯅꯠꯇꯦ ꯑꯦꯁ ꯇꯤ ꯑꯦꯁ ꯇꯤꯁꯤꯡ ꯄꯨꯟꯕꯅꯦ ꯑꯃꯨꯛꯀ ꯑꯦꯁ ꯇꯤꯒꯤ ꯈꯛꯇ ꯇꯧꯕꯗꯣ
ꯎꯝ ꯎꯝ
ꯑꯗꯨꯒꯤ ꯑꯗꯨ ꯑꯗꯨꯒꯤꯒꯨꯝꯕꯗꯤ ꯄꯨꯟꯕꯅꯦ ꯑꯗꯣ ꯔꯣꯡꯃꯩ ꯈꯛꯇ ꯇꯧꯕꯗꯣ ꯑꯥꯔꯠꯁ ꯁꯥꯏꯟꯁ ꯀꯃꯔꯁ ꯑꯗꯨꯝ ꯌꯥꯎꯕꯅꯦ ꯔꯣꯡꯃꯩꯁꯤꯡ
ꯑꯗꯨ ꯑꯗꯨꯒꯨꯝꯕꯗꯤ ꯄꯨꯟꯕꯅꯦ
ꯔꯣꯡꯕ ꯌꯥꯝꯕ꯭ꯔꯣ
ꯌꯥꯝꯕꯅꯦ ꯄꯨꯜꯂꯗꯤ ꯍꯣꯏ
ꯃꯩꯇꯩꯁꯨ ꯌꯥꯝꯕ꯭ꯔꯣ ꯑꯗꯣ
ꯃꯩꯇꯩꯗꯤ ꯌꯥꯝꯃꯦ ꯃꯩꯇꯩ ꯉꯥꯛꯇꯅꯤ ꯁ꯭ꯀꯨꯜꯒꯤ ꯐ꯭ꯔꯦꯁꯔꯁ ꯃꯤꯠ ꯑꯃ ꯂꯩꯔꯅ
ꯎꯝ
ꯑꯃ ꯑꯃꯨꯀ ꯀꯩꯅꯣ ꯍꯣꯁꯇꯦꯜꯒꯤ ꯐ꯭ꯔꯦꯁꯦꯁ ꯃꯠꯃꯨꯛꯀ ꯂꯩꯔꯅꯤ ꯑꯃꯨꯛꯀ ꯑꯦꯁ ꯇꯤꯒꯤ ꯐ꯭ꯔꯦꯁꯔꯁ ꯃ ꯑꯃꯨꯛꯀ ꯂꯩꯔꯅꯤ ꯑꯍꯨꯝ ꯁꯨꯕꯅꯦ ꯑꯩꯅ ꯂꯩꯕ ꯃꯇꯝꯗ ꯑꯩꯈꯣꯏ ꯁꯥꯏꯟꯁꯀꯤꯗꯤ ꯑꯩ ꯑꯩꯠ ꯆꯠꯇꯦ ꯑꯥꯔꯠꯁꯀꯤꯁꯨ ꯆꯠꯇꯦ ꯑꯗꯨꯕꯨ ꯑꯩꯈꯣꯏ ꯈꯛꯇꯒꯤꯁꯨꯀꯣ ꯀꯃꯔꯁꯀꯤ ꯐ꯭ꯔꯦꯁꯣꯁꯃꯤ ꯑꯃꯨꯛꯀ ꯑꯦꯁ ꯇꯤꯒꯤ ꯐ꯭ꯔꯦꯁꯔꯁ ꯃꯤ ꯑꯗꯨꯝ ꯂꯩꯕꯅꯤ ꯔꯣꯡꯃꯩꯒꯤ ꯐ꯭ꯔꯦꯁꯔꯁ ꯃꯤꯠ
ꯃꯩꯇꯩꯁꯤꯡꯗꯤ ꯃꯩꯇꯩꯒꯤ ꯐ꯭ꯔꯦꯁ ꯂꯩꯕ꯭ꯔꯣ
ꯂꯩꯇꯦ ꯃꯣꯏꯗꯤ ꯁ꯭ꯀꯨꯜꯒꯤꯗ ꯑꯗꯨ ꯑꯗꯨ ꯑꯗꯨꯝ ꯄꯨꯟꯅ ꯇꯧꯔꯦ
ꯇꯥꯗꯦ ꯑꯃꯇꯥ
ꯃꯩꯇꯩꯒꯤꯗꯤ ꯂꯩꯇ꯭ꯔꯦ ꯑꯗꯣ ꯑꯗꯨꯝ ꯂꯣꯏꯅ ꯄꯨꯜꯂꯒ ꯇꯧꯕꯅꯦ ꯃꯩꯇꯩꯒꯤꯗꯤ
ꯅꯪ ꯀ꯭ꯔꯤ ꯀ꯭ꯔꯤ ꯀ꯭ꯔꯤ ꯄꯦꯄꯔ ꯂꯧꯕ꯭ꯔꯣ ꯃꯦꯖꯔ ꯃꯥꯏꯅꯔꯗꯣ
ꯑꯗꯨꯒꯨꯝꯕꯗꯣ ꯂꯩꯇꯦ ꯀꯩꯅꯣꯗꯗꯤ ꯕꯤꯕꯤ ꯑꯦꯗꯗꯤ
ꯎꯝ
ꯑꯗꯨꯝ ꯂꯣꯏ ꯆꯦꯟꯖ ꯑꯗꯨꯝ ꯇꯧꯕꯅꯦꯕ ꯁꯦꯃꯤꯁꯇꯔ ꯈꯨꯗꯤꯡꯀꯣ
ꯎꯝ
ꯑꯗꯨꯝ ꯆꯦꯟꯖ ꯇꯧꯕꯅꯦ ꯃꯨꯛꯀ ꯃꯦꯠꯁ ꯂꯧꯔꯅꯤ ꯃꯦꯠꯁ ꯂꯣꯏꯔꯒ ꯑꯃꯨꯛꯀ ꯀꯩ ꯏꯀꯣꯅꯣꯃꯤꯛꯁ ꯂꯧꯔꯅꯤ ꯁꯦꯃꯤꯁꯇꯔ ꯈꯨꯗꯤꯡ ꯆꯦꯟꯖ ꯇꯧꯕꯅꯦ ꯀꯩꯕꯅꯣ ꯈꯪꯗꯦ ꯑꯩꯁꯨ
ꯋꯥꯒꯅꯤ ꯗꯗꯤ
ꯋꯥ ꯑꯃꯅꯤꯅꯤ ꯑꯗꯣ ꯂꯥꯏꯔꯤꯛ ꯄꯥꯅꯤꯡꯗꯕꯁꯤꯡꯒꯤꯗꯤ ꯕꯤꯗꯤ ꯂꯧꯗꯕꯗꯨꯅ ꯍꯥꯎꯕꯖꯤꯗ
ꯇꯥꯗꯦ
ꯑꯩꯁꯨ ꯄꯥꯅꯤꯡꯗꯦ ꯑꯗꯨꯕꯨ ꯂꯧꯗꯤ ꯂꯧꯈ꯭ꯔꯦ ꯑꯗꯨꯕꯨ ꯅꯝꯐꯨꯗ
ꯑ
ꯁꯤ ꯋꯥꯁꯤ ꯇꯣꯛꯈ꯭ꯔꯁꯤꯗ ꯏꯊꯟꯗ ꯂꯅꯦ ꯏꯃꯥꯟꯅꯕꯤ ꯏꯃꯥꯟꯅꯕꯤꯒ ꯑꯩꯈꯣꯏ ꯇꯥꯡꯈꯨꯜ ꯇꯥꯡꯈꯨꯜ ꯅꯨꯄꯤ ꯑꯃ ꯂꯩꯌꯦꯕꯀꯣ ꯏꯕꯥꯅꯤꯁꯦ ꯁꯦꯀꯦꯟꯗꯔꯤꯗ ꯑꯗꯨꯝ ꯄꯨꯜꯂꯦꯕ ꯑꯗꯨꯒ ꯗꯤ ꯑꯦꯝꯗ ꯑꯃꯨꯛ ꯂꯥꯛꯄ
ꯆꯦꯀꯦꯟ ꯊ꯭ꯔꯤ ꯂ ꯂꯩꯥꯏꯕꯪ
ꯀꯩꯅꯣꯗꯅꯦ ꯑꯗꯨꯁꯨ ꯏꯝꯐꯥꯜꯗꯅꯦ ꯏꯕꯣꯇꯣꯟꯗ ꯑ ꯀꯥꯏꯩꯅꯣ ꯅꯨꯄꯤ ꯈꯛꯇ ꯇꯥꯕꯗꯣ ꯑꯗꯨꯒꯤ ꯁ꯭ꯀꯨꯜꯗ ꯁꯦꯀꯦꯟꯗ꯭ꯔꯤꯗ ꯑꯗꯨꯁꯨ ꯀ꯭ꯂꯥꯁ ꯑꯦꯠꯁꯨ ꯌꯥꯎꯕꯅꯦ ꯍꯣꯏ ꯏꯝꯐꯥꯜꯗ ꯑꯗꯨꯒꯤ ꯃꯇꯝꯗꯣ ꯅꯨꯡꯁꯤꯌꯦ ꯌꯥꯝꯅ ꯑꯁ ꯇꯨꯝꯕꯣꯏꯁꯨ ꯌꯥꯝꯃꯅꯤ ꯑꯩꯈꯣꯏꯒꯤ ꯅꯨꯄꯤ ꯉꯥꯛꯇ ꯑꯣꯏꯕꯒꯤ
ꯇꯝꯕꯣꯏꯦ
ꯎꯝ ꯇꯝꯕꯣꯏꯒꯥꯟ ꯅꯨꯄꯤꯒ ꯑꯗꯨꯝ ꯅꯨꯡꯁꯤꯅꯕꯅꯦ ꯃꯣꯏꯒ
ꯑꯗꯨꯗꯤ ꯑꯥ꯫ ꯕꯣꯏꯁ ꯀꯣꯂꯦꯖꯇꯗꯤ ꯍꯣꯃꯣ ꯌꯥꯝ ꯌꯥꯎꯈꯤꯅꯤ
ꯑꯣ ꯍꯣꯡꯉꯣ ꯌꯥꯝꯒꯅꯤ꯫
ꯖꯣꯟꯁꯇꯣꯟꯗꯣ꯫ ꯑꯗꯨ ꯕꯣꯏꯁ ꯍꯣꯁ ꯕꯣꯏꯁ ꯁ꯭ꯀꯨꯜ ꯕꯣꯏꯁ ꯁ꯭ꯀꯨꯜꯅꯦꯀꯣ꯫
ꯖꯣꯟꯁꯣꯠ ꯖꯣꯟꯁꯇꯣꯟꯗꯔꯥ꯫
ꯎꯝ꯫
ꯍꯣꯏ ꯕꯣꯏꯁ ꯕꯣꯏꯁ ꯁ꯭ꯀꯨꯜꯅꯤ ꯍꯣꯏ ꯑꯩꯈꯣꯏꯅ ꯒꯥꯔꯜꯁ ꯁ꯭ꯀꯨꯜ ꯅꯨꯄꯤ ꯃꯁꯝꯗꯣ ꯑꯗꯨꯝ ꯀꯩꯅꯣ ꯍꯤꯌꯥꯔ ꯏꯁꯇꯥꯏꯜꯗꯣ ꯅꯨꯄꯥꯒꯨꯝꯕ ꯅꯨꯄꯥꯒꯨꯝꯅ ꯇꯧꯔꯣꯏꯀꯣ ꯎ ꯅꯨꯄꯤꯕꯨ ꯅꯨꯡꯁꯤꯅꯕꯅꯦ ꯅꯣꯛꯅꯤꯡꯕꯅꯤ ꯑꯗꯨꯗꯣ ꯃꯁꯛꯇꯤ ꯈꯔꯗꯤ ꯐꯖꯕꯅꯦ ꯈꯔꯗꯤ ꯊꯤꯕꯕꯨꯗꯤ ꯂꯩꯌꯦ ꯑꯗꯨꯕꯨ ꯑꯌꯥꯝꯕꯗꯤ ꯐꯗꯤ ꯐꯖꯩ ꯃꯣꯏꯁꯦ